ꯁꯗ ꯊꯥꯏꯖ ꯅꯪꯂꯣ ꯍꯜꯂꯣ ꯍꯜꯂꯣ ꯇꯥ
ꯍꯜꯂꯣ
ꯑꯗꯨꯖꯤꯅꯤꯏ
ꯍꯜꯂꯣ ꯑꯣ
ꯇꯥꯕ꯭ꯔꯥ
ꯇꯥꯏ ꯇꯥꯏ
ꯇꯥꯕ ꯅꯠꯇ꯭ꯔꯣ
ꯀꯩꯗꯧ ꯔꯝꯃꯤꯅꯣ
ꯑꯁ ꯀꯩ ꯇ ꯌꯨꯝ ꯗ ꯂꯩ
ꯁꯥꯠ
ꯆꯥꯛ ꯆꯥꯔꯕꯣ ꯎ ꯑꯩꯒꯤ ꯏꯟꯁꯥꯡꯗꯨꯕꯨ ꯀꯥꯡꯍꯧꯅꯦ ꯁꯧꯕꯤꯅꯦ ꯇꯧꯔ ꯆꯥꯔꯦ
ꯁꯥꯔꯦ ꯑꯩꯖꯨ
ꯎꯝ ꯀꯩ ꯃꯊꯦꯜ ꯇꯧꯔꯨꯕ
ꯃꯥꯏꯔꯦꯟ ꯊꯣꯡꯐꯝꯅꯦ ꯑꯗꯒꯤ ꯉꯔꯥꯡꯒꯤ ꯉꯥ ꯇꯧꯕ ꯔꯃꯦꯃꯦ ꯇꯪꯒ ꯍꯧꯕꯝ ꯃ
ꯑꯣ
ꯑꯗꯨ ꯄꯩꯁꯔꯦ
ꯍꯥꯎꯅꯤꯅꯦ ꯃ
ꯋꯥꯅꯤ ꯋꯥꯅꯤ ꯎ ꯅꯪ ꯃꯩ ꯃꯨꯈ꯭ꯔꯦ ꯍꯥꯏꯗꯥꯏꯅꯦ
ꯃꯨꯠꯇꯦꯍꯦ ꯃꯩ ꯀꯅꯥꯅꯣ ꯃꯨꯠꯂꯦ ꯍꯥꯏꯅꯣ ꯐꯣꯟ ꯀꯅꯥ ꯍꯥꯏꯔꯛꯏꯅꯣ ꯃꯩ ꯑꯩ ꯑꯣꯏꯔꯝꯃꯣꯏꯗ ꯇꯣꯉꯥꯟꯕ ꯃꯤ ꯑꯃ ꯑꯣꯏꯔꯒꯅꯤꯅ ꯑꯩ ꯃꯥꯗꯃꯒ
ꯑꯅꯥꯕꯠꯇꯉꯅ ꯍꯥꯞꯄꯨꯕꯤꯔꯒꯅ ꯑꯩꯕꯕꯨ ꯑꯣꯠꯂꯦ ꯅꯥꯕ
ꯒ ꯊꯥꯔꯒꯦ
ꯂꯖꯦ
ꯑꯝꯕ ꯐꯥꯗꯔꯤꯌꯥ ꯑꯃꯤꯠ ꯍꯥꯏꯖꯤ ꯅꯨꯃꯤꯠ ꯆꯞ ꯌꯨꯡꯈꯠꯔꯛꯄꯁꯤꯗꯕꯀꯣ ꯉꯥꯗꯣ ꯃꯆꯤꯟꯖꯥꯛ ꯆꯥꯎ ꯌꯥꯗꯕ ꯑꯣꯏꯔꯝꯒꯅꯤ
ꯁꯔꯦꯕꯅꯥꯕ
ꯎ
ꯃꯣꯏ ꯊꯕꯛ ꯁꯤꯗꯤ ꯄꯨ ꯑꯃ ꯃꯃꯤ ꯑ
ꯑꯣ ꯁꯥꯕꯅꯤꯅꯀꯣ ꯑꯩꯈꯣꯏꯒꯤ ꯃ ꯂꯩꯗꯥꯏꯅꯦ ꯍꯣꯔꯦꯟ ꯅꯨꯡꯗꯥꯡ ꯋꯥꯏꯔꯝ ꯂꯥꯛꯂꯄꯤ ꯏꯃ
ꯍꯣꯏꯅꯦ
ꯑꯗꯨꯒꯤ ꯍꯣꯔꯦꯟ ꯅꯨꯡꯗꯥꯡ ꯋꯥꯏꯔꯝꯗ ꯍꯥ
ꯂꯥꯛꯀꯧ ꯃꯥꯟꯗꯦꯕ
ꯂꯥꯛꯀꯅꯤ ꯂꯥꯛꯀꯅꯤ
ꯍꯥꯏꯗꯤꯅꯦ ꯀꯣ
ꯑꯥ
ꯃꯣꯏ ꯁꯤ ꯄꯨꯈ꯭ꯔꯤꯁꯦ ꯉꯥ ꯌꯥꯝ ꯐꯥꯅꯩꯌꯦꯕ ꯉꯥ ꯌꯥꯝ ꯅꯨꯡꯇꯤꯒꯤ ꯑꯗꯨꯝ ꯉꯥ ꯐꯥꯕ ꯂꯥꯛꯑꯦꯕ
ꯎꯝ
ꯑꯗꯨꯅ ꯉꯥꯥꯁ ꯁꯤꯡꯉꯦ ꯍꯥꯏꯕ
ꯑꯣ ꯑꯩꯈꯣꯏꯒꯤ ꯃꯄꯨꯗꯨꯅꯒ ꯃꯕꯨ ꯄꯤꯛꯊꯅ ꯄꯤꯖꯔ‌ꯣ ꯑꯍꯤꯡꯗꯒ
ꯑꯗꯨꯒꯨꯝꯕꯗꯤ ꯃꯥꯟꯗ‌ꯦ
ꯑꯣ ꯉꯥꯕꯨ ꯂꯩꯕ꯭ꯔꯣ
ꯉꯥꯗꯤ ꯂꯩꯔꯤꯉ‌ꯣ ꯅꯥꯕ ꯐꯥ ꯉꯝꯗꯥꯕꯩ ꯋꯥꯅꯤ
ꯃꯇꯥꯏꯒꯨꯝꯕ ꯑꯃꯗ ꯀꯥꯆꯤꯟꯗ ꯊꯥꯛꯎꯗꯅ ꯅꯞꯁꯤꯜꯂꯒ ꯑꯥ
ꯑꯗꯨ ꯐꯥꯕ ꯉꯝꯗ꯭ꯔꯦ ꯍꯥꯏꯕ
ꯑꯣ ꯑꯗꯣ ꯅꯨꯡꯁꯥꯁꯨ ꯁꯥꯕꯅꯤꯅꯥꯅꯦ ꯃꯣꯏꯅ ꯀꯩ ꯇꯧꯋꯤꯗꯅ ꯃꯌꯥꯏꯋꯥꯏꯗ ꯅꯨꯡꯁꯥꯗ ꯁꯥꯕꯅꯤꯅ ꯉꯥꯗꯣ ꯃꯌꯥꯏꯗ ꯂꯣꯏ ꯂꯩꯔ ꯑꯃꯕ‌ꯎ ꯂꯩꯔꯝꯃꯣꯏꯕ ꯃꯇꯥꯏ ꯃꯇꯥꯏꯗ ꯑꯩꯈꯣꯏꯒꯤ ꯎꯔꯨꯝ ꯊꯤꯕ ꯈꯔ ꯑ ꯀꯔꯤꯒ ꯅꯞꯅꯕꯗꯣ ꯂꯩꯕꯥꯛꯀ ꯅꯞꯅꯕ ꯖꯒꯥ ꯂꯩꯗꯅ ꯑꯗꯨ ꯑꯗꯨꯒꯨꯝꯕꯗꯨꯗ ꯂꯣꯏꯅ ꯂꯩꯔꯝꯒꯅꯦꯕ ꯅꯞ ꯅꯞꯇꯅ
ꯃꯇꯥꯏꯗꯕꯨꯗꯤ ꯂꯩꯌꯦꯕ ꯀ‌ꯣ ꯉꯥꯁꯦ ꯀꯣ ꯆꯥꯔꯒ ꯆꯥꯗ‌ꯦ ꯍꯥꯏꯕ
ꯑꯣ
ꯑꯗꯨꯅꯤ ꯅꯥꯕ ꯗꯁꯥꯁꯤ
ꯇꯤꯟꯒ ꯄꯨꯗ꯭ꯔ‌ꯣ ꯅ‌ꯣꯏꯒꯤ
ꯁꯥꯇꯤꯟꯕꯨꯗꯨ ꯄꯨꯏꯅꯦ ꯁꯥꯇꯤꯟꯟꯅ ꯌꯥꯗꯦ ꯁꯤ ꯅꯨꯡꯁꯥꯁꯤ ꯅꯥꯕ
ꯌꯊꯥ ꯀꯔꯤ ꯀꯥꯏꯋꯥꯏꯗꯅꯣ
ꯊꯥꯋꯥꯟ ꯈꯨꯅꯎꯗꯅꯦꯃꯤ
ꯎꯡ
ꯅꯪ ꯈꯨꯅ‌ꯧ ꯆꯠꯆꯔꯕꯣ ꯆꯃ ꯆꯂꯕ
ꯑꯔ ꯍꯂ ꯆꯂꯦ
ꯑ ꯌꯥꯗ꯭ꯔꯦ ꯗꯥꯎ ꯌꯥꯗ꯭ꯔꯦꯅ ꯄꯨꯔꯥ ꯗꯥꯎ ꯑꯃ ꯇꯧꯔꯑꯦ
ꯎꯝ ꯅꯨꯡꯁꯥ ꯁꯥꯕꯗꯨꯗꯤ ꯂꯥꯛꯑꯝꯃꯣꯏꯅꯤ ꯅꯨꯡꯁꯥ ꯁꯥꯗ꯭ꯔꯗꯤ ꯂꯥꯛꯀꯗꯧꯕ ꯏꯪꯊꯔꯛꯑꯒ ꯂꯥꯡꯂꯛꯀꯅꯦ ꯁꯨꯝ ꯁꯣꯏꯗꯅꯃꯛꯀꯤ ꯉꯥꯏꯔꯒ ꯐꯝꯃꯦ ꯐꯝꯃꯦꯗꯣ ꯐꯪꯕ꯭ꯔ
ꯗꯧꯧꯕꯅꯤꯅꯥ ꯄ ꯅꯥꯕ ꯑꯗꯨꯅꯥꯕ ꯑꯗꯨꯗ꯭ꯔꯦ ꯑꯗꯨꯕꯨ ꯉꯝꯗ꯭ꯔꯦꯕ ꯑꯃꯕꯨ ꯐꯥꯕ
ꯑꯁ ꯉꯥꯗ ꯄꯤ ꯌꯥꯝꯕꯅꯤꯅꯦ
ꯀꯁ ꯍꯜ ꯆꯑꯣꯒꯦ
ꯑꯦ ꯑꯩ ꯍꯧꯔꯛꯃꯨ ꯌꯥꯗ꯭ꯔꯕꯃꯤ
ꯑ ꯑꯩꯁꯨ ꯍꯥꯏꯂꯗ ꯄꯨꯂ ꯊꯑ ꯊ ꯆꯠꯂꯕ ꯑꯩꯁꯨ
ꯎꯝ ꯑꯩꯣꯏ ꯃꯣꯏꯒꯤ ꯐꯥꯝꯗ ꯊꯥꯛꯄꯅꯦ ꯃꯄꯨꯒꯤ ꯈꯁ ꯊꯣꯁꯥꯒꯦ ꯀꯌꯥꯗꯤ ꯇꯧꯒꯦ
ꯑꯣ ꯆ ꯍꯇꯗ ꯑꯗꯨꯤ ꯎ ꯆꯕꯨꯨꯗ꯭ꯔꯣ ꯉꯥꯗꯨꯣ ꯐꯥꯗ꯭ꯔꯗꯤ ꯆꯥꯝꯃꯗꯣ ꯄꯥꯝꯃꯨꯗ꯭ꯔꯕ
ꯄꯥꯃꯣꯏ ꯑꯗꯨꯁꯨ ꯃꯥꯡꯉꯤꯅꯤ ꯀꯩꯅꯣ ꯅꯣꯏ ꯃꯇꯝꯁꯨ ꯃꯥꯡꯉꯤꯅꯤ ꯄꯩꯁꯥꯁꯨ ꯇꯤꯡꯉꯤꯅꯤ ꯑꯗꯨꯩꯅꯤ ꯑꯩꯣꯏꯒꯤ ꯃꯆꯤꯟꯖꯥꯛ ꯒꯤ ꯂꯩꯕ ꯈꯣꯠꯄ ꯑꯗꯩꯗꯤ ꯃꯆꯤꯟꯖꯥꯛꯁꯨ ꯇꯥꯕꯩꯗꯣ ꯑꯗꯨꯝ ꯃꯌꯥꯝ ꯃꯌꯥꯝ ꯄꯨꯔꯝꯅꯤꯗꯣ ꯅꯣꯏꯒꯤꯗꯤ ꯃꯦꯂꯥ ꯆꯠꯄꯅꯤꯅ ꯑꯗꯨꯅ ꯃꯇꯝ ꯃꯥꯡꯕꯅꯤꯅ ꯉꯥ ꯑꯆꯧꯕ ꯑ ꯑꯃꯗꯤ ꯐꯥ ꯄꯨ ꯂꯥꯎꯈꯣꯏꯩꯅꯣ ꯍꯣꯔꯦꯟ ꯅꯨꯃꯤꯡ ꯉꯧꯔꯁꯤ ꯇꯥꯏꯅꯕ
ꯑꯗꯨ ꯑꯗꯨꯅꯦꯃꯤꯅꯥ ꯇꯥꯏꯅ ꯋꯥꯁꯨ ꯋꯥꯏꯗ ꯅꯨꯡꯁꯥ ꯁꯥꯥꯡꯕꯅꯤꯅ ꯅꯦ ꯍꯥꯏꯔꯣꯅꯦ ꯍꯥꯏꯔꯣꯅꯦ
ꯁꯣꯏꯀꯌꯥ ꯄꯨꯔꯤꯅ
ꯑꯩꯣꯏ ꯇꯔꯨꯛ ꯅꯃꯤ ꯀꯂꯔꯍꯨ ꯃꯪꯒ
ꯑ ꯅꯣꯏ ꯑꯩꯗ ꯂꯪꯊꯣꯛꯎꯈꯩꯅꯣ
ꯅꯪꯅꯦꯃꯤ ꯌ ꯑꯍꯨꯝꯂꯥꯎꯅ ꯊꯝꯃꯤꯅꯦꯕ ꯍꯣꯏ ꯂ ꯑꯥꯎ
ꯑꯥꯎ ꯌꯥꯗ
ꯂ ꯅꯨꯠ ꯂꯩꯗꯣꯏ
ꯎꯝ ꯍ ꯑꯥ
ꯅꯪ ꯅ ꯌꯨꯝꯗ ꯂꯩꯕꯗꯣ ꯅꯨꯡꯁꯥ ꯁꯥꯔꯝꯒꯅꯤ
ꯑꯁ ꯌꯨꯝꯗ ꯂꯩꯕꯗꯨꯁꯨ ꯂꯩꯐꯝ ꯈꯪꯗꯦꯗ ꯁꯦꯜ ꯑꯃ ꯊꯥꯔꯒ ꯃꯥꯡꯗ꯭ꯔꯣ ꯅꯣꯏ ꯂꯩꯔꯤꯁꯦ
ꯥꯡ ꯊ ꯁꯥꯇꯣꯗꯤ
ꯑꯦ ꯃꯥꯏ ꯁꯪꯗꯒ ꯄꯤꯗꯥꯅꯦ ꯁꯪ ꯂꯩꯗꯥꯏꯅꯦ ꯃꯣꯏ ꯑꯗꯨꯗꯥꯏꯗꯨꯕꯣ
ꯁꯪ ꯂꯩꯇꯦꯕꯨ ꯁꯤꯗꯤ ꯄꯨꯔꯥ ꯃꯋꯣꯡ ꯑꯝꯅꯤꯍꯦ ꯄꯨꯔꯥ ꯂꯝ ꯄꯥꯛꯅꯤ ꯁꯤꯗꯤ ꯅꯨꯡꯁꯥꯡ ꯄꯤꯊꯔꯛꯏ ꯃꯊꯛꯁꯤꯗꯒꯤ
ꯎꯍꯨꯍꯨꯝ
ꯂꯣꯏꯔꯦ ꯑꯗꯨꯗꯗꯤ ꯄꯨꯡꯂꯣꯏ
ꯅꯨꯡꯁꯤꯠ ꯑꯁꯥꯕ ꯁꯤꯠꯇ꯭ꯔꯣ
ꯅꯨꯡꯁꯤꯠꯇꯤ ꯁꯥꯕꯁꯤꯠꯇꯦ
ꯑꯁ ꯑꯗꯨ ꯐꯩꯅꯦ
ꯃꯣꯏꯗꯁꯨ ꯌꯥꯝ ꯁꯤꯠꯇꯕ ꯑꯗꯨꯀꯥꯟ ꯊꯤꯜꯂꯛ ꯑꯗꯤ ꯅꯨꯡꯉꯥꯏꯒꯗꯕ
ꯑꯣ ꯅꯣꯏ ꯅꯨꯡꯁꯤꯠꯁꯤꯠꯄꯩ ꯃꯈꯣꯟ ꯇꯥꯏꯗ
ꯇꯥꯗꯝꯅꯤ ꯅꯠꯇ꯭ꯔ
ꯋꯥꯅꯤꯅꯦ
ꯅꯪꯗꯤ ꯈꯔꯖꯨ ꯍꯩꯗꯅ ꯀꯥꯕ ꯈꯣꯠꯄꯩꯗꯤ
ꯑꯩ ꯍꯧꯔꯝꯒꯦꯗꯤ ꯑ ꯑꯩꯗꯤ ꯍꯧꯔꯝꯗꯦ
ꯅꯪ ꯑꯃꯨꯛ ꯆꯠꯂꯣ ꯍꯌꯦꯡ ꯑꯃꯨꯛ ꯑꯩ ꯂꯩꯍꯧꯔꯒꯦ ꯍꯥꯍꯥꯍꯥ
ꯑ
ꯅꯪꯒ ꯃꯨꯛ ꯆꯠꯁꯜꯂꯣ
ꯇꯜꯂꯤꯗ ꯅꯪ ꯌꯥꯎꯔꯀꯥꯟꯗꯕꯨ ꯆꯠꯅꯤꯡꯕꯩ ꯋꯥꯅꯤ ꯏꯇꯣꯝꯗꯒꯗꯤ
ꯑꯩ ꯌꯥꯎ ꯁꯨꯃꯥ ꯆꯠꯖꯦ ꯑꯩꯒ ꯆꯠꯄꯃ ꯁꯨꯡꯐꯥ ꯐꯥꯕ ꯌꯥꯎꯔꯔꯣꯏ ꯗꯝꯅꯦ
ꯅꯪ ꯂꯩꯔ ꯆꯥꯎꯑꯅ ꯇꯝꯃꯛ ꯑꯣꯏꯔꯝꯒꯅꯤꯌꯦ ꯂꯥꯏꯕꯛꯇꯣ
ꯃꯥꯅꯦ ꯂꯩꯔꯒ ꯆꯥꯎ ꯍꯥꯏꯕꯅꯦ ꯑꯩꯈꯣꯏꯗꯤ
ꯎꯝ ꯇꯨꯡꯍꯟꯕꯤꯒ ꯂꯩꯇ꯭ꯔꯣ
ꯇꯨꯡꯍꯟꯕꯤꯒ ꯂꯩꯇꯦꯗ ꯅꯥꯕ ꯀꯔꯤꯝ ꯂꯩꯇ ꯃꯥꯜꯂꯦꯗꯏꯕꯣ ꯉꯥ ꯑꯃꯅꯤꯅ ꯑꯣꯟ ꯁꯥꯅꯕ ꯑꯣꯏꯔ ꯃꯥꯜꯂꯦ
ꯑꯗꯨꯗꯤ ꯑꯩꯈꯣꯏꯒꯤ ꯌꯥꯎꯁꯪꯗ ꯍꯥꯏꯔꯒ ꯉꯥꯅꯨ ꯑꯃ ꯊꯥꯗꯣꯛꯑꯒ ꯃꯌꯥꯝꯁꯦ ꯄꯨꯂꯞ ꯀꯩ ꯇꯧ ꯌꯜꯂꯒ ꯌꯍꯜꯂꯒ ꯐꯥꯕꯤ ꯁꯥꯟꯅꯕ ꯒꯨꯝꯕꯅꯤꯅꯦ ꯑꯗꯨꯗꯤ
ꯉꯥꯁꯤ ꯁꯤꯡꯉꯦꯕ ꯉꯥꯥꯁꯦ
ꯎꯝ
ꯑꯣꯅ ꯈꯣꯏ ꯊꯥꯛꯑꯦ ꯑꯗꯨꯒ ꯃꯣꯏꯅ ꯅꯥꯄꯤ ꯑꯣꯏꯅ ꯆꯥ ꯂꯩꯕꯤꯅꯦꯅꯦ
ꯑꯦ ꯑꯗꯨ ꯅꯥꯄꯤ ꯂꯦꯡꯖꯜꯂ ꯊꯥꯎꯑꯣ ꯀꯩꯅꯗꯅ ꯍꯣꯏꯗ ꯂꯦꯡꯕ ꯍꯥꯏ ꯠꯇ꯭ꯔꯥ
ꯑꯗꯨꯁꯨ ꯆꯥꯔꯣꯏ ꯚꯏ
ꯁꯅꯤ ꯁꯅꯤ ꯐꯠꯇꯅꯥꯝ ꯀꯩꯗ ꯇꯧꯔꯣ ꯂꯥꯡꯣ ꯅꯦꯝꯍꯜꯂꯒ ꯖꯤꯍꯝꯁꯍꯂꯣ
ꯎ
ꯅ ꯅ ꯅ ꯅ ꯄꯦꯛꯇ ꯂ ꯑ
ꯐꯔꯦ ꯑꯦꯕ
ꯑꯥ
ꯁꯤꯗꯤ ꯌꯥꯗ꯭ꯔꯦ
ꯑꯩ ꯂꯥꯛꯎꯔꯣ
ꯋꯥꯁ ꯑꯗꯨꯗ ꯂꯅꯗ
ꯂꯣꯏꯁꯜꯂꯕꯣꯅꯣꯏ
ꯑꯩꯈꯣꯏꯁꯦ ꯂꯣꯏꯁꯟꯒꯦ ꯇꯧꯔꯦ ꯂꯣꯏꯁꯟꯗꯣꯔꯦ ꯍꯥꯡꯖꯤꯡ ꯃꯣꯏ ꯂꯩ ꯍꯜꯂꯦ
ꯊꯥꯡꯖꯡ ꯑꯣꯏꯅ ꯑꯩꯥꯏꯅꯤꯡꯗꯣ ꯈꯔ ꯌꯥꯝ ꯂꯩꯔꯛꯑꯣ ꯑꯗꯨꯗꯤ
ꯑꯥ
ꯊꯪꯖ ꯈꯔ ꯌꯥꯝ ꯂꯩꯔꯛꯑꯣ
ꯄꯁꯥ ꯌꯥꯎꯒ ꯗꯕꯣ
ꯑ
ꯍꯣꯏ ꯌꯥ ꯌꯥ ꯇꯧꯖ ꯑ ꯇꯧꯖꯣ
ꯑꯣ ꯍꯣ ꯍꯀꯣ ꯑꯥꯎ ꯐꯥꯎ ꯑꯥ